ꯑꯣ
ꯎꯝ ꯇꯥꯕꯔꯣ
ꯇꯥꯗꯤꯌꯦ ꯇꯥꯗꯤꯌꯦ
ꯇꯥꯔꯒ ꯀꯩꯒꯤ ꯇꯥꯗꯦ ꯍꯥꯏꯅꯣ
ꯍꯤ ꯍꯤ ꯈꯔ ꯀꯟꯅ ꯉꯥꯡꯉꯣ
ꯀꯟꯅ ꯉꯥꯡꯉꯤꯅꯦ ꯇꯥꯗꯕ꯭ꯔꯣ
ꯇꯥꯔꯦ ꯇꯥꯔꯦ ꯍꯧꯖꯤꯛꯇꯤ ꯅꯣꯏ ꯅꯣꯏ ꯂꯩꯀꯥꯏꯒꯤ ꯃꯥꯏꯇ ꯂꯧꯔꯒ ꯑꯗꯨꯗꯤ ꯂꯧꯞꯊꯔꯛꯑꯣ
ꯂꯥꯛꯑꯣꯒꯦ ꯑꯁ ꯀꯣꯛ ꯆꯤꯛꯄꯅ ꯌꯥꯗ꯭ꯔꯦ ꯑꯩ
ꯑꯦ ꯀꯃꯥꯏꯅ ꯆꯤꯛꯄꯅꯅꯦ ꯀꯣꯛ ꯆꯤꯛꯄꯗꯣ ꯀꯃꯥꯏꯅ ꯇꯧꯕ꯭ꯔꯥ
ꯀꯣꯛ ꯂꯨꯝꯃꯤ ꯌꯥꯝꯅ ꯀꯣꯛꯁꯤ ꯑꯦ
ꯅꯪ ꯀꯣꯛ ꯂꯨꯝꯕꯗ ꯅꯪꯒꯤ ꯁꯝ ꯌꯥꯝꯟꯕꯒꯤ
ꯍꯥꯥ
ꯁꯝ ꯌꯥꯝꯕꯒꯤ
ꯁꯝ ꯌꯥꯝꯕꯩꯁꯨ ꯅꯠꯇꯦ ꯀꯃꯥꯏꯅ ꯇꯧꯔꯤꯅꯣ ꯏꯁꯤꯡ ꯌꯥꯝ ꯊꯛꯇꯕꯩꯔꯥ ꯈꯪꯗꯦ
ꯏꯁ
ꯀꯣꯛ ꯆꯤꯛꯄꯅ ꯂꯩ ꯌꯥꯗ꯭ꯔꯦ
ꯀꯣꯛ ꯆꯤꯛꯄꯗꯣ
ꯑꯥ
ꯅꯪꯒꯤ ꯀꯣꯛꯇ ꯑꯉꯥꯡꯗ ꯎꯝ ꯅꯪꯒꯤ ꯁꯝꯗꯣ ꯀꯩꯅꯣ ꯈꯔ ꯈꯔ ꯃꯥꯍꯜꯂꯣ
ꯑꯉꯥꯡꯁꯨ ꯂꯩꯇꯦꯗ ꯇꯧꯔꯤꯁꯦ
ꯑꯁ ꯄꯨꯔꯥ ꯕꯦꯔꯥꯅꯤꯅꯦ
ꯍꯣ ꯑꯍꯝ
ꯑꯩ ꯑꯩ ꯀꯣꯛ ꯆꯤꯛꯄꯒ ꯀꯣꯛ ꯉꯥꯎꯕꯒꯁꯦ ꯀꯔꯝ ꯀꯔꯤꯅꯣ ꯍꯥꯏꯕꯗꯣ ꯍꯧꯖꯤꯛꯐꯥꯎ ꯈꯪꯗꯔꯤ ꯑꯁꯤꯅ ꯀꯣꯛ ꯉꯥꯎꯕꯅꯦ ꯑꯁꯤꯅ ꯀꯣꯛ ꯆꯤꯛꯄꯅꯦ ꯍꯥꯏꯕꯗꯣ ꯀꯃꯥꯏꯅ ꯇꯧꯕ꯭ꯔꯥ ꯈꯪꯗꯔꯦ
ꯑꯁ ꯅꯪ ꯑꯗꯣ ꯅꯔꯥꯏꯕꯛ ꯌꯥꯝ ꯐꯔꯦꯍꯦ ꯑꯗꯨ ꯈꯪꯗ꯭ꯔꯤꯗꯣ
ꯑꯗꯨ ꯀꯔꯝꯕ ꯍꯤꯗꯥꯛ ꯆꯥꯔꯗꯣꯏꯅꯣ ꯈꯪꯗꯦ
ꯑꯗꯣ ꯑꯁ ꯑꯩꯗꯤ ꯀꯣꯛꯁꯨ ꯌꯥꯝ ꯉꯥꯎꯒꯜꯂꯦ ꯀꯣꯛꯁꯨ ꯌꯥꯝ ꯆꯤꯛꯀꯜꯂꯦ
ꯎꯝ ꯀꯣꯛ ꯆꯤꯛꯄꯗꯤ ꯀꯃꯥꯏꯅ ꯇꯧꯕ꯭ꯔꯥ
ꯀꯣꯛ ꯆꯤꯛꯄꯗꯤꯅꯦ ꯑꯁ ꯀꯣꯛ ꯆꯤꯛ ꯆꯤꯛ ꯆꯤꯛ ꯆꯤꯛ ꯆꯤꯛ ꯆꯤꯛ ꯇꯧꯕ
ꯆꯤꯛ ꯆꯤꯛ ꯇꯧꯕꯗꯣ
ꯑꯗꯨꯗꯤ ꯀꯣꯡꯒꯥꯎꯕꯨꯗꯤ ꯉꯥꯎꯔꯒ ꯆꯠꯂꯝꯕꯅꯤꯅꯦ ꯅꯪꯒꯤꯁꯦ ꯑꯩ ꯍꯧꯖꯤꯛꯐꯥꯎ ꯈꯪꯗ꯭ꯔꯤ ꯀꯔꯝꯕꯅ ꯀꯣꯛ ꯆꯤꯛꯄꯅꯣ ꯀꯔꯝꯕꯅ ꯀꯣꯛ ꯉꯥꯎ ꯍꯥꯏꯕꯗꯣ ꯇꯪꯈꯥꯏ ꯇꯪꯈꯥꯏ ꯉꯥꯎ ꯀꯩꯅꯣ ꯇꯧꯕꯗꯣ
ꯎꯝ
ꯑꯣꯏꯗ ꯌꯦꯠꯇ ꯑꯗꯨꯃꯥꯏꯅ ꯇꯧꯕꯗꯣ ꯑꯗꯨꯝꯄ ꯆꯤꯛꯄꯒꯤꯔ ꯉꯥꯎꯕꯒꯤꯔ
ꯍꯣꯢ ꯀꯣꯛꯁꯤ ꯀꯧꯋꯦ ꯑꯗꯨꯗꯤ
ꯉꯥꯎꯕꯗꯤ ꯀꯃꯥꯏꯅ ꯇꯧꯒꯗ꯭ꯔꯣ
ꯉꯥꯎꯕꯅꯅꯦ ꯀꯣꯛ ꯉꯥꯎꯗꯣꯏꯕ ꯄ꯭ꯔꯤꯊꯤꯕꯤꯒꯤ ꯑꯁꯦ ꯎꯔꯨꯡ ꯎꯔꯨꯡ ꯎꯪꯗꯣꯏꯕ ꯈꯪꯕ꯭ꯔꯥ
ꯑꯗꯨꯗꯤ ꯑꯩꯁꯦ ꯀꯣꯛ ꯆꯤꯛꯄ ꯉꯥꯛꯇꯪ ꯑꯣꯏꯅꯦ
ꯍꯥꯥ
ꯑꯗꯨꯗꯤ ꯑꯩꯒꯤꯁꯦ ꯀꯣꯛ ꯆꯤꯛꯄ ꯉꯥꯛꯇꯪ ꯑꯣꯏꯌꯦ ꯍꯥꯏꯕ
ꯑꯣ ꯌꯨꯝ ꯌꯨꯝ ꯎꯔꯨ ꯎꯔꯨ
ꯎꯔꯨ ꯎꯔꯨꯗꯤ ꯇꯧꯗꯦ
ꯑꯣ ꯑꯁ ꯑꯩꯗꯤ ꯌꯨꯝ ꯎꯪꯕ ꯃꯇꯥꯡꯒ ꯌꯥꯎꯋꯦ ꯂꯥꯏ ꯂꯥꯏ ꯂꯥꯏ ꯂꯥꯏ ꯑꯁ ꯀꯣꯛ ꯉꯥꯎꯗꯅ ꯍꯧꯖꯤꯛꯇꯣ ꯑꯁ ꯇꯥꯒꯦ
ꯀꯔꯤ ꯇꯧꯕꯔꯣ
ꯁꯤꯔꯤ ꯀꯨꯝꯊꯔꯛꯄꯗ ꯑꯩꯗꯣ ꯀꯣꯛ ꯈꯪꯒꯥꯎ ꯉꯥꯎꯈꯠꯂꯛ ꯄ‌ ꯇꯥꯒꯦ ꯇꯧ ꯋꯥꯟꯗ
ꯎꯝ ꯄꯨꯔꯥꯕꯤꯔꯥꯅꯤ ꯅꯪ ꯍꯥꯥ
ꯑꯩꯈꯣꯏꯒꯤꯗꯣ ꯃꯇꯥꯏ ꯃꯇꯥꯏꯗ ꯌꯣꯠ ꯊꯝꯃꯦꯗꯅ ꯑꯗꯨ ꯊꯝꯗ꯭ꯔꯤꯕ
ꯎꯝ ꯃꯊꯛ ꯇꯔꯥꯅꯪ ꯍꯧꯖꯤꯛꯀꯤꯗꯣ
ꯑꯧ
ꯃꯊꯛꯇꯒꯤ ꯑꯥꯝ ꯃꯈꯥ ꯇꯥ ꯇꯥꯒꯦ ꯇꯧꯕ
ꯎꯝ
ꯎ ꯑꯪꯃ
ꯁꯥꯕꯒ ꯀꯩꯅꯣ ꯑꯣꯝ ꯆꯥꯛꯅꯕ ꯍꯥ
ꯌꯥꯝꯅ ꯉꯥꯎꯕ꯭ꯔꯥ ꯍꯥꯏꯕ
ꯑ ꯌꯥꯝ ꯂꯥꯎꯕꯗꯤ ꯅꯠꯇꯦ ꯃꯔꯛ ꯃꯔꯛꯇ ꯀꯝꯅ ꯇꯧꯧꯕꯩꯅꯦ ꯑꯩꯈꯣꯏꯒꯤ ꯍꯨꯏꯁꯨ ꯌꯥꯝ ꯅꯨꯡꯁꯤꯌꯦ ꯃꯥꯗꯣ ꯂꯩꯕ ꯌꯥꯝ ꯅꯨꯡꯉꯥꯏꯇ꯭ꯔ ꯃꯥꯜꯂꯦ ꯑꯩ ꯃꯆꯥ ꯃꯁꯛꯄ ꯅꯨꯡꯁꯤꯅꯤ ꯍꯨꯏꯁꯦ ꯄꯤꯛꯏꯈꯩ ꯅꯨꯡꯁꯤꯌꯦ ꯆꯥꯎꯔꯗꯤ ꯅꯨꯡꯁꯤꯗꯦ
ꯍꯥꯏꯗꯤ ꯆꯥꯎꯔꯗꯤ ꯅꯨꯡꯁꯤꯌꯦꯦ ꯑꯗꯨꯗꯣ ꯑꯁ ꯑꯩ ꯑꯩꯗꯣꯀꯣ
ꯑꯥ
ꯑꯩꯈꯣꯏ ꯍꯧꯗꯣꯡ ꯑꯅꯤ ꯂꯩꯌꯦꯕ
ꯑꯥ
ꯄꯨꯡ ꯕꯥꯔꯣ ꯑꯩꯗꯤ ꯅꯨꯡꯁꯤꯁꯨ ꯅꯨꯡꯁꯤ ꯌꯥꯊꯦꯡꯅꯁꯨ ꯇꯧꯋꯦ ꯍꯧꯗꯣꯡꯕ
ꯑꯥ
ꯃꯆꯥ ꯃꯆꯤꯟꯖꯥꯛꯁꯨ ꯑꯩꯅ ꯑꯗꯨꯝ ꯄꯤꯖꯩ ꯍꯥꯏꯕ
ꯍꯥꯥ
ꯆꯤꯟ ꯍꯨꯏ ꯍꯧꯗꯣꯡꯉꯦꯀꯣ ꯃꯆꯤꯟꯖꯥꯛꯁꯨ ꯀꯣ ꯆꯥꯛꯁꯨ ꯑꯩꯅ ꯑꯗꯨꯝ ꯄꯤꯖꯩꯌꯦꯕ ꯅꯤꯔꯥꯗꯤ ꯑꯩ ꯑꯗꯨꯝ ꯄꯤꯖꯩꯑꯕ ꯄꯤꯖꯕꯗꯣ ꯑꯩꯅ ꯑꯩꯅ ꯌꯥꯗ꯭ꯔꯔꯤꯕ ꯃꯐꯝꯗ ꯍꯧꯗꯣꯡꯅ ꯇꯧꯔꯕ
ꯑꯥ
ꯃꯃꯩꯗ ꯄꯥꯏꯔꯒ ꯑꯥ ꯌꯨꯝ ꯃꯈꯥꯗ‌ ꯂꯪ ꯂꯪꯊꯣꯛꯄꯅꯦ ꯑꯩꯗꯤ
ꯅꯪꯒꯤ ꯅꯨꯡꯁꯤꯕꯁꯤꯗꯤ ꯗꯦꯟꯖꯔꯅꯦꯍꯦ ꯌꯥꯝ ꯂꯨꯔꯦ
ꯑꯁ ꯑꯩꯗꯤ ꯅꯨꯡꯁꯤꯔꯁꯨ ꯅꯨꯡꯁꯤ ꯄꯤꯁꯨ ꯄꯤꯖꯩ ꯊꯤꯅꯁꯨ ꯇꯧꯋꯦ ꯑꯩꯗꯤ ꯌꯥꯝ ꯇꯧꯕꯅꯤ ꯑꯩꯗꯤ
ꯅꯪ ꯅꯪꯗꯤ ꯅꯪ ꯑ ꯅꯪꯁꯦ ꯅꯨꯄꯤ ꯊꯤꯔꯗꯤꯅꯦ
ꯎꯝ
ꯅꯪ ꯅꯨꯄꯤꯁꯦ ꯌꯥꯝ ꯂꯨꯅꯗꯤ ꯇꯧꯗꯧ ꯃꯥꯜꯂꯦꯕꯀꯣ
ꯎ
ꯑꯗꯣ ꯅꯪ ꯅꯨꯄꯤꯅ ꯈꯤꯖꯤꯛꯇꯪ ꯁꯣꯏꯕꯗ ꯅꯪ ꯅꯨꯄꯤꯁꯦ ꯌꯥꯝ ꯊꯤ ꯊꯤꯅ ꯐꯨꯗꯧ ꯃꯥꯜꯂꯦ
ꯍꯁ ꯑꯗꯨꯗꯤ ꯀꯥꯏꯗꯩ ꯅ‌ꯣꯗ ꯑꯩꯅ ꯑꯩ ꯏꯇꯨꯕꯨ ꯀꯩꯗꯧꯅꯣꯅꯁꯨ ꯁꯨꯡꯐꯨ ꯐꯨꯕꯤꯔꯣꯏ
ꯎꯝ
ꯑꯩ ꯏꯇꯨꯗꯤ ꯅꯪ ꯑꯣꯏꯗꯧ ꯂꯩꯔꯤꯁꯤꯗꯤ
ꯃꯥꯅꯤ ꯃꯥꯅꯤ ꯃꯥꯅꯦ
ꯍꯔꯦꯜ ꯂꯧꯕ ꯂꯥꯛꯀꯦ ꯍꯔꯦꯜꯂꯧꯕ
ꯍ ꯍꯣꯏ ꯂꯥꯛ ꯑꯣ
ꯑꯗꯨꯒ ꯑꯩ ꯍꯧꯗꯣꯡꯗꯨꯀꯣ
ꯑꯣ
ꯂꯪꯁꯨ ꯐꯖꯅ ꯂꯪꯕꯅꯦ ꯑꯩꯗꯣ ꯄꯛꯂꯥꯡꯗꯒ ꯐꯖꯅ ꯊꯣꯝꯃꯗꯤ ꯃꯊꯛꯇ ꯍꯧꯗꯣꯡꯗꯣ ꯄꯥꯏꯔ ꯄꯥꯏꯔꯅꯤ ꯄꯥꯝꯒꯦ ꯇꯧꯔꯅꯤ
ꯎꯝ
ꯇꯧꯗꯣꯡꯅ ꯌꯥꯗ꯭ꯔꯕ ꯈꯣꯠꯀꯦ ꯇꯧꯔꯕ ꯑꯥ ꯃꯊꯛꯇ ꯂꯪꯈꯠꯂꯅꯤ ꯇꯥꯍꯜꯂꯅꯤ ꯃꯈꯥꯗ ꯑꯗꯨꯒ ꯃꯀꯣꯛꯇꯣ ꯃꯣꯖꯥꯒꯨꯝꯕ ꯍꯥꯞꯄꯅꯤ ꯍꯥꯞꯄꯗꯣ ꯂꯧꯊꯣꯛꯅꯤꯉꯏ ꯃꯃꯥꯡꯂꯣꯝꯗꯒꯤ ꯆꯠꯂꯣꯏ ꯃꯅꯤꯡꯂꯣꯝꯗꯒꯤ ꯍꯟ ꯍꯜꯂꯒ ꯆꯠꯀꯅꯤ ꯃꯅꯤ ꯈꯥꯟꯅꯅ ꯂꯒꯦ
ꯅꯪꯒꯤ ꯅꯨꯡꯁꯤꯕꯁꯤꯗꯤ ꯌꯥꯝꯅ ꯇꯣꯛꯁꯤꯛ ꯑꯣꯏꯍꯦ
ꯑꯁ ꯏꯃꯥꯈꯣꯏ ꯁꯥꯎꯕꯅꯦ ꯑꯩꯕꯨ ꯑꯁ ꯍꯨꯏ ꯍꯨꯏ ꯂꯩꯔꯤ ꯀꯥꯟꯗ ꯍꯨꯏ ꯍꯨꯏꯒꯤ ꯃꯆꯤꯟꯗꯨꯗ ꯍꯧꯗꯣꯡꯒꯤ ꯃꯆꯤꯟꯗꯨ ꯄꯨꯁꯟꯈꯤ ꯇꯧꯕꯅꯤ ꯑꯩꯗꯤ
ꯁꯥꯊꯤꯔꯗꯤ ꯏꯁ ꯍꯧꯗꯣꯡꯗꯣ ꯀꯔꯤ ꯍꯥꯏꯁꯤꯔꯥ ꯃꯆꯤꯟꯗꯣ ꯐ꯭ꯔꯤꯗ ꯂꯩꯕ ꯌꯥꯗꯕ ꯍꯨꯔꯥꯅꯤꯡꯉꯥꯏ ꯈꯛꯇꯪ ꯇꯧꯔꯛꯄ ꯑꯗꯒꯤ ꯄꯤꯖꯗ꯭ꯔꯁꯨ ꯑꯗꯨꯝ ꯆꯥꯅꯤꯡꯉꯥꯏ ꯈꯤꯇꯪ ꯇꯧꯔꯛꯄꯒꯤ ꯑꯁ
ꯎꯝ
ꯑꯗꯨ ꯃꯇꯥꯡꯗꯤ ꯑꯩ ꯅꯨꯡꯁꯤꯗ ꯑꯩꯒꯤ ꯍꯧꯗꯣꯡꯗꯣ ꯑꯩꯅ ꯆꯥꯔꯁꯦ ꯆꯥꯔꯖ ꯍꯥꯏꯔꯒ ꯂꯩꯕ ꯑ
ꯎꯝ
ꯂꯣꯏ ꯃꯣꯏꯗꯣ ꯁꯨꯡꯛꯌꯥ ꯌꯥꯗꯕ ꯄꯨꯔꯥ ꯄꯦꯔꯥꯅꯤ ꯍꯧꯗꯣꯡꯗꯣ ꯑꯩ ꯌꯥꯝ ꯆꯥꯅꯤꯡꯉꯤ
ꯎꯝ
ꯊꯥꯎ ꯈꯔ ꯌꯥꯝꯍꯜꯂꯒ ꯑꯁ
ꯑꯝ
ꯃꯁꯂꯥ ꯈꯔ ꯌꯥꯝ ꯍꯜꯂꯒ ꯉꯧꯔꯒ ꯑꯁ ꯍꯥꯎꯔꯅꯤꯍꯦ ꯍꯧꯗꯣꯡꯗꯣ ꯑꯃꯗ
ꯎꯝ
ꯅꯪꯗꯤ ꯍꯧꯗꯣꯡꯆꯥꯥꯗꯦ
ꯎꯝ ꯆꯥꯅꯤꯡꯗꯦ ꯍꯥꯎꯇꯤ
ꯍꯧꯋꯦ ꯑꯩꯒꯤꯗꯤ
ꯎꯝ ꯃꯤ ꯃꯤꯒꯤ ꯑꯄꯥꯝꯕꯅꯤ ꯑꯗꯨꯅ ꯑꯗꯨꯗꯤ ꯑꯗꯨꯕꯨꯗꯤꯀꯣ
ꯎꯝ ꯍꯥꯏꯗꯤ ꯍꯧꯗꯣꯡꯁꯨ ꯆꯥꯏ ꯍꯪꯉꯣꯏꯁꯨ ꯆꯥꯏ
ꯎꯝ
ꯍꯨꯏꯁꯨ ꯆꯥꯏ ꯉꯥꯅꯨꯁꯨ ꯆꯥꯏ ꯑꯁ ꯑꯩꯗꯤ ꯆꯥꯗꯕ ꯂꯩꯇꯦ ꯂꯣꯏꯅꯃꯛ ꯆꯥꯏ ꯆꯥꯗꯕꯕꯨ ꯃꯅꯥ ꯃꯁꯤꯡꯗꯤ ꯆꯥꯅꯤꯡꯗꯦ
ꯑꯣ
ꯈꯃꯦꯟ ꯑꯈꯥꯕꯗꯣ
ꯑꯥ
ꯈꯃꯦꯟ ꯑꯈꯥꯕ ꯈꯥꯡ ꯍꯥꯏꯕꯗꯣ ꯑꯩꯈꯣꯏꯅ
ꯑꯥ
ꯆꯥꯅꯤꯡꯗꯦ ꯃꯁꯛꯁꯨ ꯌꯥꯝꯅ ꯊꯤꯌꯦ
ꯑꯥ
ꯅꯪꯗꯤ ꯑꯁ ꯑꯩꯗꯤ ꯁꯨꯝ ꯆꯥ ꯆꯥꯅꯤꯡꯗꯦ ꯑꯗꯨꯗꯣ ꯍꯧꯖꯤꯛꯐꯥꯎ ꯄꯤꯁ ꯑꯃꯗ ꯐꯥꯎ ꯍꯧꯖꯤꯛꯐꯥꯎ ꯈꯪꯍꯧꯗꯅ ꯆꯥꯁꯟꯗ꯭ꯔꯤꯌꯦ
ꯎꯄꯣꯏ ꯑꯁ
ꯏꯁ ꯑꯩꯗꯤ ꯑꯁ ꯆꯥꯅꯤꯡꯗꯦ ꯀꯥꯏꯗꯒꯤ ꯑꯗꯨꯗꯤ ꯑꯗꯨꯒ ꯆꯅꯝꯁꯨ ꯆꯥꯕ ꯌꯥꯗꯦ ꯑꯩꯗꯤ
ꯑꯁ ꯆꯅꯝ ꯃꯨꯛ ꯍꯥꯎꯕ ꯂꯩꯇꯕꯅꯤ
ꯏꯁ ꯑꯩꯗꯤ ꯆꯅꯝꯗꯣ ꯈꯪꯍꯧꯗꯅ ꯁꯥꯏꯈ꯭ꯔꯕ ꯑꯩꯗꯤ ꯑꯣꯟꯊꯣꯛꯑꯦ ꯑꯩꯗꯤ
ꯑꯣ
ꯁꯪ ꯆꯅꯝꯅꯦ ꯑꯗꯨꯒ ꯍꯔꯤꯄꯣꯛꯇꯣ
ꯑꯥ
ꯑꯇꯩꯁꯨ
ꯍꯦꯔꯤꯐꯣꯞꯇꯣ ꯑꯩ ꯍꯥꯟꯅ ꯌꯥꯝ ꯍꯩꯅꯔꯝꯗꯕꯅꯦ
ꯑꯁ ꯑꯩ ꯌꯠꯄ ꯌꯥꯗꯦ ꯑꯗꯣ ꯍꯧꯖꯤꯛꯐꯥꯎ ꯍꯥꯏꯔꯤꯄꯣꯛ ꯏꯃꯥ ꯑꯩꯈꯣꯏ ꯄꯇꯣꯟꯒꯤ ꯃꯆꯥꯀꯣ
ꯎꯝ
ꯋꯥꯔꯤ ꯂꯤꯅꯤꯕꯤꯌꯨꯔꯥ ꯑꯩꯈꯣꯏꯗꯤ ꯐꯔꯤꯐꯥꯎ ꯍꯥꯏꯕꯗꯣ
ꯎꯝ
ꯃꯥꯗꯤ ꯑꯩꯈꯣꯏꯔꯣꯟꯅꯤ ꯍꯥꯏꯅ ꯈꯅꯤꯡ ꯈꯟꯕ ꯃꯥꯜꯂꯦ
ꯎꯝ
ꯑꯗꯨꯒ ꯍꯔꯤꯄꯣꯛ ꯊꯤꯕ ꯀꯥꯟꯗꯀꯣ
ꯎꯝ
ꯑꯩꯈꯣꯏꯗꯤ ꯍꯩ ꯃꯨꯈꯨ ꯍꯥꯏꯅ
ꯎꯝ
ꯗꯨꯀꯥꯟꯗ ꯍꯩ ꯃꯀꯨ ꯂꯩꯕ꯭ꯔꯥ ꯊꯤꯕ ꯆꯠꯂꯦ ꯍꯥꯏꯌꯦ ꯃꯥꯗꯨ ꯑꯩ ꯃꯀꯨ ꯊꯤꯕ ꯆꯗꯦ ꯍꯥꯏ ꯁꯨꯐꯪ ꯐꯪꯗꯦ ꯍꯥꯏ
ꯅꯣꯛꯇꯤ ꯅꯣꯛꯅꯤꯡꯉꯦꯀꯣ
ꯌꯥꯝ ꯅꯣꯛꯅꯤꯡꯉꯦ ꯍꯣꯏ ꯑꯗꯨꯒ ꯀꯩꯕ ꯑꯁ ꯋꯥꯔꯤꯖꯥ ꯖꯥꯠ ꯌꯥꯝ ꯂꯤꯅꯤꯕꯤꯕꯅꯦꯅꯦ ꯑꯩꯗꯣ ꯅꯤꯡꯁꯤꯡꯗ꯭ꯔꯕꯩꯅꯦꯅꯦ
ꯎ
ꯄꯤꯟꯗꯕꯅ ꯄꯤꯟꯗꯣ ꯍꯥꯏꯕ ꯍꯩꯇꯕꯒꯤꯀꯣ ꯀꯩꯀꯩꯅꯣ ꯋꯥꯖ ꯉꯥꯡꯕꯒꯤ ꯋꯥꯔꯤꯁꯨ ꯌꯥꯝ ꯂꯩꯈꯤꯕꯅꯦ
ꯎꯝ ꯑꯗꯨꯒ ꯏꯃꯥꯟꯅꯕ ꯑꯃꯅ ꯍꯥꯏꯕꯀꯣ ꯏꯃꯥꯟꯅꯕ ꯅꯠꯇꯦ ꯏꯃꯥꯟꯅꯕꯤꯀꯣ ꯏꯃꯥꯟꯅꯕꯤꯀꯣ ꯃꯣꯏ ꯃꯣꯏ ꯌꯨꯝꯒꯤ ꯃꯅꯥꯛꯇ ꯂꯩꯁꯥꯕꯤ ꯑꯃ ꯂꯩꯌꯦ ꯍꯥꯏꯌꯦ ꯏꯃꯥꯟꯕꯤꯈꯣꯏꯒꯤ ꯏꯃꯥꯟꯕꯤ ꯈꯣꯏꯗꯣ ꯍꯧꯗꯣꯡ ꯂꯣꯏꯌꯦ ꯍꯥꯏꯕ ꯃꯥꯗꯤ ꯍꯧꯧꯗꯣꯡꯕꯨ ꯂꯨꯅ ꯇꯧꯋꯦ ꯍꯥꯏꯠꯂ ꯃꯣꯏꯒꯤ ꯌꯨꯝꯊꯪꯅꯕꯗꯣ ꯃꯣꯏꯁꯨ ꯃꯣꯏ ꯌꯨꯝꯗ ꯃꯣꯏꯒꯤ ꯍꯣꯇꯣꯟꯗꯣ ꯊꯣꯔꯥ ꯊꯧꯔꯥ ꯑꯗꯨꯝ ꯊꯣꯔꯛꯄ ꯃꯥꯜꯂꯦ ꯇ ꯇꯣꯏ ꯇꯣꯏꯅ ꯊꯂꯛꯑꯀꯥꯟꯗ ꯂꯩꯁꯥꯕꯤ ꯃꯆꯥ ꯂꯩ ꯍꯥꯏꯑꯦ ꯂꯩꯁꯥꯕꯤ ꯃꯆꯥꯗꯣ ꯍꯧꯗꯣꯡꯝꯕꯨ ꯐꯖꯅ ꯂꯨꯅ ꯇꯧꯕꯤꯌꯦ ꯍꯥꯏꯌꯦ
ꯍꯥꯥ
ꯑꯣ ꯍꯧꯗꯣꯡꯗꯨꯅ ꯃꯥꯕꯨ ꯈꯣꯠꯀꯦ ꯑꯗꯨꯃꯥꯏꯅ ꯇꯧꯔꯗꯤ ꯈꯣꯠꯄꯨ ꯈꯣꯠꯂꯗꯤꯀꯣ
ꯑꯥ
ꯍꯧꯗꯣꯡꯗꯣ ꯐꯥꯔꯒꯀꯣ ꯃꯆꯤꯟꯗ ꯆꯤꯟꯗꯨꯅ ꯃꯣꯔꯣꯛꯇ ꯅꯦꯠꯂꯦ ꯍꯥꯏꯑꯦ ꯃꯦꯠꯂꯦ ꯍꯥꯏꯍꯦ ꯑꯗꯨ ꯂꯩꯁꯥꯥꯕꯤ ꯃꯆꯥꯗꯣ ꯍꯧꯗꯣꯡ ꯂꯨꯅꯁꯨ ꯇꯧꯕꯤꯌꯦ ꯍꯥꯏꯌꯦ ꯃꯆꯤꯟꯖꯥꯛꯁꯨ ꯄꯤꯖꯩ ꯍꯥꯏꯌꯦ ꯉꯥ ꯑꯀꯪꯕ ꯑꯌꯥꯏꯕꯁꯨ ꯑꯗꯨꯝ ꯄꯤ ꯌꯥꯌꯦ ꯑꯗꯨꯝ ꯃꯆ ꯍꯧꯔꯗꯤꯀꯣ ꯃꯣꯔꯣꯛꯀ ꯃꯂꯦ ꯍꯥꯏꯌꯦꯦ ꯃꯆꯤꯟꯒꯤꯅ
ꯑ ꯌꯥꯝ ꯗꯦꯟꯖꯔꯅꯤꯍꯦ ꯁꯤꯗꯤꯌꯦ
ꯎ ꯅꯣꯛꯅꯤꯡ ꯅꯧꯅꯤꯡꯕꯗꯤ ꯂꯩꯌꯦꯀꯣ ꯃꯤꯁꯨ
ꯑ ꯃꯥꯅꯦ
ꯅꯅꯦ ꯀꯔꯝ ꯀꯥꯟꯗ ꯁꯤꯗ ꯑꯃꯨꯛ ꯀꯨꯝꯃꯛꯇꯣꯏꯅꯣ ꯀꯨꯝꯃꯛꯇꯧ ꯃꯥꯟꯗꯔꯦꯀꯣ
ꯎꯝ ꯊꯨꯝꯂꯛꯇꯧ ꯃꯥꯟꯗ꯭ꯔꯦ
ꯃꯅꯤꯡꯗ꯭ꯔꯦ
ꯀꯨꯝꯃꯛꯇꯧ ꯃꯥꯟꯗ꯭ꯔꯦ
ꯑꯩ ꯍꯥꯏꯗꯤ ꯅꯪ ꯀꯨꯝꯗ꯭ꯔꯤꯀꯥꯟꯗ ꯀꯨꯝꯃꯛꯇꯧ ꯃꯥꯟꯗ꯭ꯔꯕ꯭ꯔꯥ ꯍꯥꯏꯕ
ꯀꯩ ꯋꯥꯍꯟꯅꯣ ꯗꯨꯕꯨ
ꯎ
ꯎꯝ ꯗꯁꯥꯅꯤꯍꯦ ꯇꯥꯕ꯭ꯔꯣ
ꯎꯝ
ꯈꯪꯗꯦ
ꯏꯕꯩꯗ ꯃꯃꯥꯡ ꯃꯃꯩ ꯀꯥꯟꯗꯨꯁꯨ ꯀꯔ ꯇꯧꯔꯛꯑꯣꯔꯥꯅꯨ
ꯍꯥꯥ
ꯑꯗꯨ ꯅꯨꯃꯤꯠꯇꯣ ꯅꯪꯪ ꯃꯥꯡꯕꯝ ꯀꯥꯟꯗ ꯖꯣꯀꯔ ꯇꯧꯔ ꯑꯣꯔꯥ
ꯑꯗꯨꯅ ꯀꯔꯤꯅꯣ ꯍꯥꯏꯩꯅ ꯍꯪꯁꯤꯪ
ꯅꯣꯀꯜꯂꯤꯉꯥ ꯀꯥꯟꯁꯤꯗ ꯅꯠꯇ꯭ꯔꯥ
ꯎꯝ